ꯍꯂꯣ ꯇꯄꯔ ꯑꯩ ꯉꯁꯥꯏꯗꯣ ꯋꯥꯔꯤ ꯀꯩꯅꯣ ꯂꯣꯏꯗ꯭ꯔꯤ ꯑꯩꯒꯤꯗꯣ ꯑ ꯅꯪꯅ ꯍꯧꯒꯠꯂꯛꯄꯗꯅꯦ
ꯑꯩꯅ ꯍꯥꯎꯒꯂꯛꯄꯗ ꯀꯔꯤ ꯇꯧꯔꯦ
ꯃꯣꯏꯗꯣ ꯏꯁꯩ ꯁꯛ ꯂꯣꯏꯅꯤꯡꯉꯥꯏ ꯏꯁꯩ ꯁꯛꯑꯦ ꯍꯥꯏꯕꯗꯣ
ꯑꯥ
ꯑꯗꯣ ꯀꯩꯅꯣ ꯅꯪ ꯃꯣꯏꯅ ꯃꯤꯠ ꯀꯩꯅꯣ ꯍꯥꯏꯗꯤ ꯄ꯭ꯔꯊꯅꯥ ꯇꯧꯕꯗꯅꯦ ꯅꯪ ꯂꯣꯅ ꯆꯪꯉꯒ ꯃꯃꯥꯡꯗ ꯐꯝꯕ ꯌꯥꯗ꯭ꯔꯣ ꯍꯥꯏꯕ ꯅꯪꯁꯨ ꯆꯥꯔꯖ ꯀꯥꯏꯑꯦꯅ
ꯇꯧꯋꯦ ꯍꯥꯏꯌꯦ
ꯇꯧꯗꯦ ꯍꯥꯏ ꯏꯃꯥꯟꯅꯕꯁꯤꯡꯅ
ꯑꯩꯈꯣꯏ ꯏꯅꯥꯎꯅꯨꯄꯤꯒꯤ ꯃꯃꯥꯗꯣ ꯍꯧꯖꯤꯛ ꯑꯩꯒ ꯂꯩꯃꯤꯟꯅꯔꯝꯕ ꯑꯉꯥꯡꯗꯣ ꯃꯥꯒꯤ ꯃꯃꯥꯁꯦ ꯅꯣꯡꯃ ꯏꯔꯥꯏ ꯅꯨꯃꯤꯠꯇꯀꯣ ꯑꯩꯈꯣꯏꯗꯤ ꯏꯔꯥꯏꯗꯣ ꯀꯩꯅꯣ ꯕꯦꯜ ꯌꯥꯏꯗꯦꯕꯀꯣ
ꯎꯝ
ꯄꯨꯡꯁꯤꯡꯗ ꯀꯥꯕꯅꯦꯕ ꯑꯗꯨꯒ
ꯎꯝ
ꯃꯥꯁꯦ ꯅꯣꯡꯃꯁꯦ ꯃꯤꯅ ꯂꯣꯏꯕꯒꯤ ꯏꯁꯩ ꯁꯛꯄ ꯀꯥꯟꯗ ꯃꯥꯗꯤ ꯂꯥꯛꯈ꯭ꯔꯦ ꯍꯥꯏꯌꯦ
ꯑꯣ ꯑꯣ ꯈꯪꯂꯤ ꯈꯪꯗꯕ
ꯑꯥ ꯑꯗꯨꯒꯤ ꯅꯣꯛꯄꯤꯔꯒ ꯃꯥꯅ ꯑꯁ ꯑꯩꯁꯦ ꯑꯩꯈꯣꯏ ꯏꯕꯣꯛꯇꯣ ꯍꯤꯗꯥꯛ ꯀꯥꯞꯅꯤꯡꯉꯥꯏ ꯍꯥꯏꯕꯗꯤ ꯍꯤꯗꯥꯛ ꯀꯥꯞꯄ ꯍꯩꯕ ꯃꯤꯗꯣ ꯂꯥꯛꯄ
ꯑꯗꯨꯗ ꯑꯗꯨ ꯀꯧꯕ ꯑꯣꯏꯅ ꯂꯥꯛꯄꯅꯤꯗ ꯈꯕꯅꯦꯕꯣ
ꯎꯝ
ꯑꯗꯨꯒ ꯑꯩꯈꯣꯏꯒꯤ ꯀꯩꯅꯣꯗꯣ ꯑꯩꯈꯣꯏꯒꯤ ꯎ ꯄꯁ ꯇꯔꯦꯠ ꯍꯥꯏꯇꯥꯔꯦꯅꯦꯀꯣ
ꯎꯝ
ꯃꯥ ꯑꯍꯥꯟꯕ ꯂꯥꯛꯄ ꯀꯥꯟꯗ ꯑꯍꯥꯟꯕ ꯄꯨꯕ ꯅꯨꯃꯤꯠꯇ ꯀꯣ ꯑꯩꯈꯣꯏꯒꯤ ꯂꯨꯆꯤꯡꯕ ꯂꯩꯗꯅꯀꯣ ꯁꯥꯔꯚꯤꯁꯀꯤ ꯑꯗꯨ ꯅꯨꯄꯥꯁꯦ ꯐꯝꯃꯒ ꯍꯧꯖꯤꯛꯇꯤ ꯋꯥꯔꯤ ꯃꯇꯝ ꯑꯣꯏꯔꯦꯅ ꯄꯤꯕꯤꯕ ꯑꯗꯨꯒ ꯃꯥꯁꯤꯗꯤ ꯍꯧꯒꯠꯂꯒ ꯀꯩꯅꯣ ꯃꯄꯥꯟ ꯊꯣꯛꯅ ꯆꯠꯈ꯭ꯔꯕ ꯏ ꯍꯥꯟꯕ ꯆꯠꯈ꯭ꯔꯕ ꯑꯗꯨꯒ ꯃꯥ ꯆꯪꯂꯛꯇ꯭ꯔꯤꯀꯥꯟꯗ ꯋꯥꯔꯤꯗꯣ ꯂꯣꯏꯈ꯭ꯔꯕꯀꯣ ꯑꯗꯨꯕꯨꯒꯤ ꯃꯥꯕꯨ ꯉꯥꯏꯅꯕꯅꯦ ꯑꯩ ꯑꯍꯥꯟꯕꯒꯤ ꯀꯥꯕ ꯅꯨꯃꯤꯠꯇꯗꯤ
ꯑꯣ ꯑꯣ ꯂꯨꯆꯤꯡꯕꯗꯨꯅ ꯃꯄꯥꯟ ꯊꯣꯛꯈꯤꯕ
ꯑ ꯑꯗ ꯃꯄꯥꯟ ꯊꯣꯛꯈꯤꯕ ꯃꯤꯅꯤꯠ ꯑꯃ ꯑꯅꯤ ꯐꯥꯎ ꯐꯥꯗ꯭ꯔꯤꯀꯥꯟꯗ ꯋꯥꯔꯤꯗꯣ ꯂꯣꯏꯈ꯭ꯔꯕ ꯍꯥꯏꯕꯗꯤ ꯑꯍꯥꯟꯕ ꯄꯨꯕꯅꯤꯅ ꯃꯥꯗꯣ ꯑ ꯉꯥꯡꯕꯁꯨ ꯍꯩꯇꯕꯀꯣ ꯑꯗꯨꯒꯤ ꯅ ꯂꯣꯏꯕꯤꯕꯒꯤ ꯑꯗꯨꯒꯤ ꯑꯗꯨꯝ ꯂꯩꯍꯧꯔꯕꯅꯦ ꯋꯥꯔꯤꯗꯣ ꯍꯧꯖꯤꯛꯐꯥꯎ
ꯑ
ꯃꯥꯕꯨ ꯉꯥꯏꯅꯩ ꯍꯥꯏꯌꯦ ꯃꯤ ꯃꯌꯥꯝ ꯃꯥꯗꯤ ꯁꯣꯝꯗꯗꯤ ꯍꯦꯛ ꯍꯧꯕꯅꯤꯅ ꯀꯩꯁꯨ ꯂꯣꯏꯔꯝꯈꯤꯔꯣꯏ ꯍꯥꯏ ꯋꯥꯈꯜꯗꯣ ꯑꯗꯨꯒ ꯂꯣꯏꯔꯝꯕꯒꯤꯀꯣ
ꯁꯦꯁꯦ ꯖꯥꯖꯥꯅꯤꯀꯣ
ꯑꯩꯈꯣꯏ ꯍꯀꯨꯝ ꯀꯩꯅꯣ ꯇꯧꯋꯤꯗꯅ ꯑꯩꯈꯣꯏ ꯑꯉꯥꯡꯁꯤꯡ ꯖꯒꯣꯏ ꯁꯥꯛꯑꯕ ꯈꯣꯠꯄ ꯄꯩꯁꯥ ꯌꯥꯝ ꯐꯪꯉꯦꯗꯅ ꯏꯊꯥ ꯊꯥꯖꯗꯅꯕ ꯄꯩꯁꯥ ꯌꯥꯝ ꯐꯪꯕꯅꯦꯍꯦ ꯑꯗꯨꯒ ꯑꯩꯈꯣꯏ ꯅꯣꯡꯃ ꯆꯥꯛ ꯆꯥꯏꯗꯅ
ꯎꯝ
ꯊꯥꯖꯗꯅ ꯄꯩꯁꯥ ꯌꯥꯝ ꯐꯪꯋꯦ ꯃꯣꯏꯁꯨ ꯍꯔꯥꯎꯔꯨꯕꯁꯤ ꯀꯣ
ꯃꯆꯟꯅꯨꯄꯤꯁꯤꯡꯗꯨꯔ ꯃꯆꯟꯅꯨꯄꯤ ꯎ
ꯄꯩꯁꯥ ꯀꯌꯥꯅ ꯇꯥꯕꯅꯤꯅꯦ ꯑꯩꯗꯤ ꯀꯥꯎꯈ꯭ꯔꯦ ꯑꯗꯨꯒꯤ ꯑꯩꯈꯣꯏ ꯆꯥꯛꯁꯤꯜꯂꯒ ꯆꯥꯕꯅꯦꯕ ꯅꯣꯡꯃ ꯑꯃꯨꯛ
ꯑꯗꯨ ꯅꯪꯅ ꯑꯣꯖꯥꯒꯤ ꯖꯒ ꯀꯩꯅꯣꯅꯦꯕ
ꯑ ꯑꯩꯅ ꯇꯥꯛꯄꯤꯕꯁꯨ ꯂꯩꯀꯣ ꯑꯩꯈꯣꯏꯗ ꯇꯥꯛꯄ ꯍꯥꯏꯕꯁꯦ ꯇꯥꯛꯄ ꯅꯠꯇꯦꯗ ꯑꯗꯨꯝ ꯅꯨꯡꯉꯥꯏꯅꯤꯉꯥꯏ ꯅꯨꯃꯤꯠ ꯑꯃꯗ ꯏꯁꯩ ꯑꯅꯤ ꯑꯍꯨꯝ ꯍꯦꯛꯇ ꯇꯛꯁꯤꯜꯂꯒꯀꯣ ꯄꯪꯇꯧ ꯇꯧꯍꯜꯂꯒ
ꯑꯁ ꯖꯒꯣꯏꯒꯨꯝꯕꯗꯅꯦ ꯌꯥꯝ ꯀꯅꯥ ꯈꯪꯕꯅꯦ ꯌꯥꯝ ꯌꯥꯝ ꯊꯨꯅ ꯈꯪꯕꯅꯦ ꯏꯁꯩꯒꯨꯝꯕꯁꯨꯀꯣ ꯥꯏꯔꯤꯛꯒꯨꯝꯕ ꯅꯠꯇꯦ ꯄꯝ ꯑꯣꯏ ꯑꯣꯏꯗꯤ
ꯏꯁꯤꯡ ꯑꯃ ꯍꯦꯟꯅ ꯐꯪꯕ ꯖꯒꯣꯏ ꯑꯃ ꯂꯩꯌꯦ ꯅꯨꯄꯤ ꯃꯆꯥ ꯃꯔꯤꯅ ꯇꯧꯕꯀꯣ
ꯎꯝ
ꯃꯥꯒꯤ ꯅꯨꯄꯥ ꯑꯃ ꯂꯩꯌꯦ ꯑꯗꯨ ꯅꯨꯄꯥꯗ ꯄꯩꯁꯥ ꯌꯥꯝ ꯌꯥꯝ ꯊꯥꯕꯀꯣ
ꯎꯝ
ꯅꯨꯄꯥꯗꯣ ꯑꯁ ꯑꯩꯈꯣꯏꯒꯤ ꯈꯨꯟꯗꯗꯤ ꯀꯔꯤ ꯀꯔꯤ ꯊꯣꯛꯑꯁꯨ ꯃꯥꯅ ꯑꯗꯨꯝ ꯃꯇꯦꯡ ꯄꯥꯡꯕꯅꯦ
ꯑꯩꯅ ꯄꯨꯊꯣꯛꯑꯒꯦ ꯍꯥꯏꯕꯒꯨꯝꯕꯗꯣ ꯌꯥꯝ ꯇꯧꯒꯟꯕꯀꯣ꯫
ꯄꯥꯈꯪ꯭ꯔꯥ꯫
ꯅꯠꯇꯦꯍꯦ ꯃꯆꯥ ꯑꯍꯨꯝ ꯂꯩꯔꯦ
ꯑꯣ ꯄꯥꯈꯪ ꯑꯣꯏꯔꯦ ꯅꯪ ꯀꯩꯅꯣ ꯗꯥꯎ ꯌꯦ ꯌꯦꯡꯉꯣ
ꯑꯗꯨ ꯅꯨꯄꯥꯗꯣ ꯑꯁ ꯄꯥꯈꯪꯒ ꯑꯣꯏꯔꯝꯃꯗꯤꯀꯣ ꯐꯛꯒꯗꯕꯅꯦ
ꯃꯁꯛꯄꯨꯗꯤ ꯐꯖꯗꯦ ꯑꯗꯨꯑꯣꯏꯁꯨ ꯌꯥꯝ ꯏꯪ ꯇꯞꯄꯒꯀꯣ ꯌꯥꯝ ꯄꯤꯊꯣꯛꯄ ꯍꯩꯕ ꯍꯥꯏꯕꯗꯣ
ꯑꯝ
ꯑꯗꯨꯃꯥꯏꯅ ꯇꯧꯋꯦ ꯑꯗꯨꯒꯤ ꯄꯤꯊꯣꯛꯄ ꯈꯨꯗꯤꯡ ꯄꯤꯊꯣꯛꯑꯁꯨ ꯃꯉꯣꯟꯗ ꯍꯦꯟꯅ ꯍꯦꯟꯅ
ꯑꯗꯨ ꯀꯩꯅꯣ ꯇꯧꯕꯅꯦ ꯃꯥ ꯃꯥꯅꯄꯤꯤ ꯂꯩꯁꯨ
ꯑꯁꯤ ꯌꯥꯔꯦ ꯑꯗꯨꯝꯕ ꯑꯗꯨꯝꯕ ꯋꯥ ꯍꯥꯏꯒꯅ
ꯑꯣꯒꯦ ꯇꯕ꯭ꯔꯥ
ꯎꯝ ꯑꯩꯈꯣꯏꯒꯤꯗꯤ ꯐꯔꯁꯨ ꯐꯠꯇ꯭ꯔꯁꯨ ꯑꯃ ꯂꯩꯗ
ꯀꯅꯥꯅ
ꯅꯪꯅ ꯈꯪꯕꯗꯣ
ꯅꯍꯥꯟ ꯀ ꯑꯣ ꯑꯩꯅ ꯈꯥꯎꯕꯗꯤ ꯅꯍꯥꯟ ꯅꯣꯜꯒ ꯀ ꯇꯅ ꯍꯥꯏꯕ
ꯑꯗꯨ ꯅꯠꯇꯦ ꯑꯗꯨ ꯊꯥꯅꯩꯅ ꯍꯥꯏꯕ ꯅꯨꯄꯥꯗꯣ꯫ ꯑꯗꯨ ꯊꯥꯅꯕꯗꯣ ꯅ ꯍꯥꯏꯕ ꯅꯨꯄꯥ ꯑꯃ ꯂꯩꯕꯅꯦꯕꯀꯣ꯫ ꯑꯗꯨ ꯊꯥꯅꯕ ꯅꯨꯄꯥꯒ ꯇꯧ ꯍꯥꯏꯕ ꯑꯃ ꯅꯨꯄꯥ ꯃ ꯂꯩꯌꯦ ꯑꯗꯨꯗꫭ꯫
ꯂꯣꯏꯔꯦꯍꯦ꯫
ꯑꯁ ꯀꯩꯅꫭ ꯖꯥꯝꯁꯦ ꯑꯁ ꯃꯌꯥꯝ ꯂꯩ꯫
ꯎꯝ ꯉꯁꯥꯏ ꯑꯗꯨ ꯑꯗꯨꯒꯤ ꯕꫭꯠ ꯇꯜ ꯃꯅꯥꯛꯇ ꯑꯃ ꯂꯩꯕꯗꯨꯅꯤ ꯑꯩꯅ ꯍꯥꯏꯕꯗꯣ ꯊꯛꯄ ꯍꯥꯎꯋꯦ ꯍꯥꯏꯕꯗꯣ꯫
ꯀꯔꯤ꯫
ꯑꯗꯨ ꯕꯣꯇꯜ ꯃꯅꯥꯛꯇ ꯕꯣꯇꯜ ꯃꯆꯥ ꯑꯃ ꯂꯩꯗꯅ ꯖꯨꯕꯤꯒꯤ ꯕꫭꯠ ꯇꯜ
ꯑꯥꯎ ꯑꯣ꯫ ꯑꯣ ꯑꯗꯨꯔꯥ ꯑꯣ ꯅꯍꯥꯟ ꯍꯥꯏꯕꯗꯣ꯫ ꯎꯝ ꯈꯪꯑꯦ-ꯈꯪꯑꯦ꯫
ꯑꯗꯨꯅꯤ꯫
ꯑꯩꯗꯤ ꯆꯦ ꯍꯥꯏꯗꯤ ꯆꯦꯅ ꯁꯦꯝꯕ ꯄ꯭ꯂꯥꯁꯇꯤꯛꯀꯨꯝꯕꯅ ꯁꯦꯝꯕ ꯂꯂꯩꯗꯅ ꯍꯩꯅꯧꯒꯤ ꯀꯩꯅꯣꯒꯤ ꯑꯩꯗꯤ ꯍꯧꯖꯤꯛ ꯂꯨꯄꯥ ꯆꯥꯝꯃꯒꯤ ꯑꯗꯨꯝ ꯂꯩꯗꯅ ꯍꯩꯅꯧꯒꯨꯝꯕ꯫ ꯒꯤ ꯑꯦꯄꯜꯒꯨꯝꯕꯒꯤ ꯑꯗꯨ ꯃꯑꯣꯡꯗꫭ ꯑꯣꯏꯔꯝꯅꯤꯅ ꯈꯟꯕ꯫
ꯎꯝ ꯅꯠꯇꯦ ꯅꯠꯇꯦ ꯉꯁꯥꯏ ꯅꯪ ꯎꯍꯟꯕꯗꯣ ꯊꯥꯔꯛꯄꯗꯣ ꯑꯣꯏꯔꯦ꯫ ꯑꯗꯨꯃꯛ ꯇꯧꯋꯦꯔꯦ꯫
ꯑꯗꯨꯗ ꯊꯝꯒꯦ ꯇꯧꯕꯅꯦ ꯃꯣꯏ ꯑꯗꯨꯗꯤ ꯌꯥꯗꯕꯒꯣ ꯄꯤꯛꯃꯟꯅꯗꯦ꯫ ꯃꯌꯥꯝ ꯂꯩꯌꯦ ꯅꯍꯥꯟ ꯀꯩꯅꯣ ꯑꯩ ꯑꯈꯣꯏ ꯀꯩꯅꯣ ꯂꯩ ꯂꯩꯕꯗꯣ ꯂꯌꯦꯡꯕ ꯃꯇꯝꯗ ꯑꯗꯨꯗꯒꯤ ꯄꯨꯔꯛꯄ ꯈꯔ ꯒꯤꯇ ꯀꯌꯥꯅꯣ ꯈꯪꯗꯦ ꯀꯟ ꯅꯠꯇꯦ ꯀꯨꯟꯊ꯭ꯔꯥꯒꯨꯝꯕ ꯆꯥꯡꯕ ꯂꯩꯏꯕꯗꯣ ꯑꯗꯨꯗ ꯑꯣꯏꯅ ꯊꯝꯈ꯭ꯔꯦ ꯍꯧꯖꯤꯛꯇꯤ ꯑꯣꯔꯦꯟꯖ ꯍꯦꯛ ꯀꯅꯤ ꯍꯥꯏ꯫ ꯇꯥꯕꯔꫭ꯫
ꯎꯝ ꯇꯥꯏ꯫
ꯑꯩꯁꯦ ꯏꯁ ꯈꯪꯗꯦ ꯍꯟꯗꯛꯁꯦ꯫ ꯇꯨꯝꯕ ꯃꯄꯨꯡ ꯐꯥꯗꯕꯒꯤꯔꯥ ꯈꯪꯗꯦ ꯅꯥꯒꯦ ꯇꯧꯔꯤꯁꯦ꯫
ꯊꯨꯝꯒꯦꯗꯤ ꯍꯥꯏꯗꯗꯅ꯫
ꯉꯔꯥꯡ ꯆꯠꯄꯒꯤ ꯎ ꯍꯥꯏꯗꯤ ꯌꯥꯝ ꯊꯦꯡꯅꯗꯤ ꯌꯦꯡ ꯊꯦꯡꯅ ꯅꯪ ꯀꯩꯅꯣ ꯂꯩꯕꯗꯣ ꯕꯄꯦꯒꯤ ꯅꯪ ꯕꯄꯦꯅꯤ ꯍꯥꯏꯗꯥꯏꯅꯦ꯫
ꯉꯝꯈ꯭ꯔꯦ꯫
ꯑꯗꯣ ꯌꯥꯝ ꯀꯩꯅꯣ ꯇꯧꯕ ꯃꯥꯜꯂꯦ ꯃꯣꯏꯒꯤ ꯃꯦꯠꯁꯇꯣ꯫ ꯑꯃꯨꯛ ꯄꯔꯒꯣꯏꯗꯣ ꯌꯥꯝ ꯈꯟꯙ ꯈꯟꯅꯩ ꯍꯥꯏꯕꯅꯤ꯫
ꯑꯣ ꯑꯣ꯫ ꯈꯗꯨꯅꯁꯨ ꯉꯝꯈ꯭ꯔꯦ꯫
ꯎꯝ ꯑꯝꯕꯄꯦꯗꯨꯅꯦ ꯑꯗꯨꯒꯨꯝꯕ ꯈꯠꯅꯕꯁꯦ ꯌꯥꯎꯗꯕꯅꯦ꯫
ꯃꯥꯗꯤꯀꯣ ꯑꯩꯅ ꯄꯥꯝꯕꯗꯣ ꯃꯥꯜꯂꯤ ꯑꯩ ꯑꯩ ꯃꯥꯟꯕꯅꯦ ꯏꯪ ꯇꯞꯄꯅꯦ ꯃꯥꯗꯤ꯫
ꯑꯩꯗꯤ ꯑꯦꯝꯕꯞꯄꯦꯒ ꯃꯦꯁꯤꯒꯁꯦ ꯑꯩꯗꯤ ꯌꯥꯝ ꯀꯜꯂꯛꯑꯦ꯫ ꯌꯥꯝ ꯄꯥꯝꯃꯦ ꯍꯥꯏꯕ
ꯑ ꯑꯣꯏꯕ꯭ꯔꯥ
ꯎꯝ ꯃꯣꯏꯒꯤ ꯑꯗꯨꯝ ꯌꯦꯡꯕꯗ ꯀꯩꯅꯣ ꯏꯪ ꯇꯞꯄꯒꯤ ꯑꯗꯨꯝ ꯂꯩꯗ ꯃꯒꯨꯟ ꯂꯩꯗ ꯎꯝ ꯍꯂꯦꯟꯒꯨꯝꯕꯗꯤ ꯅꯠꯇꯦ ꯍꯂꯦꯟꯒꯨꯝꯕꯗꯤ ꯑꯦ ꯁꯥ
ꯃꯥꯗꯤ ꯐꯤꯡꯉꯦ ꯑꯗꯨꯣ ꯌꯦꯡꯕꯗꯤ ꯌꯥꯝ ꯅꯨꯡꯉꯥꯏꯌꯦꯦ ꯃꯥꯗꯤ
ꯑ ꯍꯥꯏꯗꯤ ꯀꯩꯅꯣ ꯋꯥꯡ ꯆꯥꯎꯕꯅꯤꯅꯀꯣ ꯌꯦꯡꯕꯗ ꯑꯗꯨꯝ ꯀꯩꯅꯣ ꯇꯧꯋꯤ ꯁꯥ ꯌꯥꯝ ꯋꯥꯡꯕ ꯑꯆꯧꯕꯨꯝ ꯁꯥꯊꯤꯕ ꯀ ꯌꯦꯩꯅꯣ ꯑꯗꯨꯣ ꯃꯥꯂꯦ ꯎꯝ ꯑꯩ ꯑꯁ ꯑꯩꯁꯦ ꯑꯁ ꯈꯪꯗꯦ ꯑ ꯑꯗꯨꯤ ꯐꯅꯤ
ꯄꯇꯅꯥ ꯇꯧ ꯄꯇꯅꯥ ꯇꯧ ꯁ ꯅ ꯁ ꯇꯧ ꯇꯥꯎꯅ ꯀꯔꯤꯅ ꯈꯣꯡꯗꯦ ꯀꯃꯨꯛ ꯁꯂꯝꯃꯤ ꯍ ꯈꯈ꯭ꯔꯕ
ꯑꯁ ꯀꯨꯏ ꯃꯟꯕꯒꯤꯀꯣ ꯍꯥꯏꯗꯤ ꯅꯍꯥꯟꯗꯤ ꯑꯗꯨꯝ ꯇꯧꯗ꯭ꯔꯁꯨ ꯑꯗꯨꯝ ꯇꯧꯕꯗꯣ ꯇꯔꯒ ꯇꯄ ꯀꯩꯅꯣ ꯈꯔ ꯃꯇꯝꯗꯗꯤ ꯑꯗꯨꯝ ꯅꯤꯡꯁꯤꯡꯉꯦ ꯑꯗꯨ ꯑꯣꯏꯔꯁꯨ ꯇꯧꯗꯕꯀꯣ ꯑꯗꯨꯝ ꯇꯧꯗꯅ ꯑꯗꯨꯝ ꯂꯥꯛꯄꯗꯣ ꯍꯧꯖꯤꯛꯇꯤ ꯅꯤꯡꯁꯤꯡꯐꯥꯎ ꯅꯤꯡꯁꯤꯡꯗ꯭ꯔꯦ ꯄ꯭ꯔ ꯇꯧꯅꯤꯉꯥꯏ ꯑꯗꯨ ꯅꯍꯥꯟꯥꯟ ꯀꯩꯅꯣ ꯑꯗꯨꯗꯤ ꯎꯇ ꯌꯨꯝ ꯀꯩꯁꯥ ꯑꯣ ꯌꯨꯝ ꯀꯩꯁꯥ ꯍꯥꯏꯕ꯭ꯔꯥ ꯌꯨꯝꯁ ꯀꯩꯁꯥ ꯍꯥꯏꯕ꯭ꯔꯥ
ꯎꯝ ꯎꯝ
ꯑꯗꯨ ꯑꯩꯒꯤ ꯀꯩꯅꯣ ꯇꯧꯕ ꯀꯩꯅꯣꯅꯦꯕꯀꯣ ꯑꯩꯅ ꯑꯗꯨꯝ ꯍꯦꯛ ꯍꯦꯛ ꯇꯧꯕ ꯍꯥꯏꯗꯤ ꯊꯋꯥꯏ ꯌꯥꯎꯅ ꯇꯧꯕ ꯀꯩꯅꯣꯅꯦꯕ ꯅꯤꯡꯗꯤ ꯅꯤꯡꯁꯤꯡꯉꯦ ꯑꯗꯣ ꯑꯁ ꯄꯨꯡꯁꯦ ꯇꯥꯈ꯭ꯔꯕ ꯅꯨꯃꯤꯠ ꯑꯃ ꯑꯣꯏꯅ ꯇꯧꯈ꯭ꯔꯕ ꯕꯥꯔꯣ ꯍꯦꯟꯈ꯭ꯔꯕ ꯅꯤꯡꯒꯔꯤꯁꯤꯡ ꯑꯗꯨ ꯇꯧꯗꯦ
ꯊꯦꯡꯅꯁꯨ ꯇꯧꯕ ꯌꯥꯏ ꯀꯩꯅꯣ
ꯑ ꯌꯥꯗꯤ ꯌꯥꯕꯅꯦ ꯑꯁ ꯑꯩꯗꯤ ꯑꯦꯁꯀ꯭ꯌꯨꯁ ꯊꯕꯗꯣ ꯑꯗꯨꯗꯣꯅꯦꯗ ꯑꯣꯔ ꯇꯧꯒꯅꯤ ꯁꯅꯤ
ꯌꯥꯔꯦ
ꯇꯧꯒꯅꯤ ꯍ ꯍꯣꯔꯦꯟꯗꯤ ꯑꯩ ꯋꯥꯔꯦ ꯋꯥꯔ ꯀꯥꯟꯗ ꯑꯁ ꯀꯔꯤ
ꯀꯨꯏꯗꯕꯗ ꯎꯝ ꯃꯤꯅꯤꯠ ꯑꯅꯤ ꯑꯍꯨꯝꯗꯤꯃꯨꯝꯗꯤꯀꯣ ꯇꯗ ꯑꯃꯅꯤꯅꯤ
ꯀꯩꯅꯣ ꯇꯧꯕꯗ ꯑ ꯍꯥꯏꯕꯗꯤ ꯋꯥꯔꯀꯥꯟꯗ ꯁꯣꯝ ꯅꯥ ꯇꯂꯥꯒ ꯍꯥꯏꯕꯗꯣ
ꯎꯝ ꯍꯣꯏ
ꯑꯩꯉꯣꯟꯗ ꯑꯩꯉꯣꯟꯗ ꯍꯦꯛ ꯊꯂꯅꯦ
ꯉ ꯈꯇꯔ ꯇ ꯁꯤꯗꯤ
ꯌꯥꯝ ꯏꯁꯥꯒꯨꯝꯕꯁꯦ ꯅꯨꯡꯉꯥꯏꯅ ꯀꯩꯅꯣ ꯇꯧꯔꯀꯥꯟꯗꯗꯤ ꯀꯩꯅꯣ ꯅꯤꯡꯁꯤꯡꯂꯛꯇꯕꯗꯣ ꯨꯔꯀꯅꯗꯤ ꯑꯦꯁ ꯁꯣꯝꯅꯥꯊ ꯂꯕ ꯁꯣꯅ ꯀꯩꯅꯩꯅ ꯋꯥ ꯇꯧꯔꯔꯤꯁꯤ ꯁꯨ ꯀꯣ ꯋꯥꯕ ꯄꯤꯕ ꯑꯩꯣꯏ ꯑꯗꯨ ꯄꯤꯌꯦꯗꯅ ꯃꯅꯥꯛꯇ ꯂꯥꯛꯅꯤꯉꯥꯏꯅꯤ ꯅꯠꯇ꯭ꯔꯥ ꯑ ꯑꯗꯨꯝ ꯍꯥꯏꯅꯕꯅꯦ ꯑꯥꯎ
ꯆꯠꯁꯨ ꯆꯠꯂꯝꯒꯅꯤ
ꯌꯨꯝ ꯃꯤꯅꯁꯨ ꯑꯗꯨꯝ ꯍꯥꯏꯅꯕꯅꯦ ꯁꯤꯗꯤ
ꯑꯩꯗꯤꯁꯤ ꯐꯤꯔꯣꯜ ꯌꯥꯝ ꯁꯨꯈ꯭ꯔꯦ
ꯑꯁ ꯅꯣꯡꯁꯦ ꯑꯃꯨꯛ ꯂꯥꯛꯄ ꯃꯥꯜꯂꯦ
ꯅꯣꯡ ꯇꯥꯗꯦ ꯁꯤꯗꯗꯤ ꯑꯁꯤꯗꯗꯤ ꯁꯥꯏꯑꯦ
ꯂꯥꯛꯀꯅꯤ ꯂꯥꯛꯀꯅꯤ ꯇꯥꯗꯤ ꯇꯥꯗꯦ ꯑꯗꯨ ꯃꯝꯕ ꯍꯧꯈꯔꯦ ꯇꯣꯉꯥꯟꯅ ꯀꯩꯅꯣ ꯇꯧꯕ ꯍꯧꯔꯦ
ꯐꯤꯔꯣꯜ ꯁꯨꯕꯗ ꯌꯥꯝ ꯆꯦꯛꯁꯤꯟꯅ ꯁꯨꯕꯅꯤ ꯅꯍꯥꯟ ꯇꯠꯄ ꯑꯗꯨꯃꯥꯏꯅ ꯑꯃꯨꯛ ꯇꯠꯀꯗ꯭ꯔꯥ ꯍꯥꯏꯅꯀꯣ
ꯍ ꯑꯣ ꯇꯠꯂꯒ ꯇꯥꯕꯗ꯭ꯔꯣ
ꯎꯝ ꯑꯗꯨꯃꯥꯏꯃꯨꯛ ꯇꯧꯒꯗ꯭ꯔꯅ ꯀꯤꯕ ꯑꯗꯨꯒ ꯉꯁꯥꯏꯗꯣ ꯏꯁꯤꯡ ꯄꯥꯏ ꯄꯥꯏꯕꯒꯤꯀꯣ ꯈꯨꯠ ꯌꯥꯝ ꯁꯥꯕ